ꯍꯜꯂꯣ
ꯑ ꯇꯥꯕ꯭ꯔꯥ
ꯇ ꯇꯥꯏꯌꯦ
ꯏꯈꯣꯟ ꯐꯖꯅ ꯇꯥꯕ꯭ꯔꯣꯕ
ꯑꯥ ꯇꯥꯏꯌꯦ ꯇꯥꯏꯌꯦ
ꯇꯥꯗꯕ꯭ꯔꯣ ꯑꯩꯅ ꯉꯥꯡꯕ
ꯇꯥꯏ ꯇꯥꯏ ꯇꯥꯏ ꯑꯩ ꯑꯩꯒꯤ ꯐꯣꯟꯁꯦ ꯈꯤꯇꯪ ꯅꯨꯡꯉꯥꯏꯇꯕꯅꯤꯗ
ꯑꯣ ꯇꯥꯏꯌꯦ ꯐꯖꯅ ꯑꯗꯨꯝ
ꯎꯝ ꯑꯣ ꯀꯩꯅꯣꯗꯩꯩꯔ ꯑꯥꯢ ꯁꯨꯝ ꯑꯌꯨꯛ ꯉꯟꯇ ꯍꯧꯒꯠꯂꯦ ꯊꯕꯛ ꯂꯩꯇ ꯁꯨꯝ ꯇꯥꯝ ꯄꯥꯁ ꯑꯗꯨꯝ ꯂꯩꯕꯅꯤꯗ ꯅꯪꯗꯤ ꯏꯕꯥꯅꯤ ꯃꯥꯟꯅꯔꯕꯅꯦ ꯎꯝ
ꯆꯥꯛ ꯏꯁꯤꯡꯗꯤ ꯊꯣꯡꯗ꯭ꯔꯤꯕꯣ
ꯑ ꯀꯟꯅ ꯊꯣꯟꯉꯤ ꯑꯩꯗꯤ ꯊꯣꯟꯕꯗꯔꯦ ꯍꯧꯖꯤꯛ ꯅꯨꯄꯤ ꯑꯣꯏ ꯅ ꯊꯣꯏ
ꯀꯩ ꯃꯊꯦꯜ ꯊꯣꯡꯉꯤꯅꯣ
ꯉꯁꯤꯗꯤ ꯑꯣꯛꯁ ꯇꯔꯅꯤ
ꯑꯩꯁ ꯑꯍꯥꯎꯕꯅꯤꯅꯦ ꯋꯦꯗꯔꯁꯤꯒ
ꯅꯪ ꯅꯪꯗꯤ
ꯑꯩꯈꯣꯏꯒꯤꯗꯤ ꯁꯧꯒ꯭ꯔꯤ ꯑꯃ ꯊꯣꯡꯉꯦ ꯀꯥꯡꯍꯧ ꯑꯃꯒ
ꯑꯁ ꯌꯥꯥꯏꯅꯦ ꯑꯗꯨꯁꯨ ꯍꯥꯎꯗ꯭ꯔꯣ
ꯑꯥ ꯍꯥꯎꯗꯤ ꯍꯥꯎꯋꯦ ꯑꯗꯣ ꯅꯣꯏꯒꯤꯅ ꯈꯔꯗꯤ ꯍꯦꯜꯂꯦ
ꯑꯣ ꯈꯤꯠ ꯈꯤꯇꯪ ꯍꯦꯟꯕ ꯋꯥꯅꯤꯗ
ꯍꯣꯏ
ꯀꯥꯏꯗꯒꯤ
ꯍꯥ
ꯀꯥꯏꯗꯒꯤ
ꯀꯨꯝꯕꯤ
ꯀꯨꯝꯕꯤ
ꯑꯥ
ꯑꯣ ꯀꯨꯝꯕꯤ ꯑꯩ ꯆꯠꯇ꯭ꯔꯤꯍꯦ ꯑꯩꯗꯤ ꯀꯨꯝꯕꯤꯗꯤ ꯑꯝ
ꯕꯣꯛ
ꯅꯅꯦ ꯅꯅꯦ ꯂꯥꯛꯈ꯭ꯔꯕꯣ
ꯅꯣꯅꯦ ꯀꯣꯍꯤꯃꯥ ꯂꯥꯛꯄꯗ ꯆꯠꯄꯗ ꯑꯃꯨꯛꯇꯪ ꯂꯥꯛꯈꯔꯦ
ꯅꯣꯅꯦꯗ
ꯑꯥ
ꯑꯣ ꯑꯁ ꯍꯧꯖꯤꯛꯇꯤ ꯏꯔꯥꯟ ꯏꯔꯥꯟꯗ ꯀꯣꯏꯊꯣꯛ ꯀꯣꯏꯁꯤꯟꯁꯨ ꯌꯥꯗ꯭ꯔꯦ꯫
ꯑꯣ
ꯎꯝ ꯏꯔꯥꯡ ꯐꯥꯔ ꯀꯥꯟꯗꯗꯤ ꯅꯤꯡ ꯇꯝꯅ ꯑꯗꯨꯝ ꯆꯠꯄ ꯌꯥꯕꯅꯤꯕ ꯍꯥ
ꯍꯣꯏ ꯑꯩꯁꯨ ꯇꯨ ꯊꯥꯎꯖꯟ ꯇ꯭ꯋꯦꯟꯇꯤꯒ ꯑꯥ ꯇ꯭ꯋꯦꯟꯇꯤ ꯇ꯭ꯋꯦꯟꯇꯤ ꯇꯨꯗ ꯑꯣꯏ ꯃꯥꯜꯂꯦ ꯂꯥꯛꯑꯝꯕꯗꯣ ꯀꯣꯍꯤꯃꯥꯗ
ꯀꯣꯍꯤꯃꯥ ꯅꯣꯅꯦꯗ ꯍꯥꯏꯔꯤꯅꯦ ꯑꯩ ꯍꯥꯏꯔꯤꯁꯦ
ꯎꯝ ꯅꯠꯇꯦ ꯑꯗꯣꯝꯗ ꯑꯗꯨꯝ ꯁꯝꯃꯒ ꯂꯥꯛꯑꯦꯗꯅ
ꯑꯣ ꯑꯣ ꯅꯣꯅꯦꯗ ꯑꯣ ꯅꯪ ꯀꯣꯝ ꯀꯣꯝꯕꯤ ꯍꯥꯏꯕ꯭ꯔꯥ ꯅꯪ ꯀꯩꯅꯣꯗꯣ
ꯑꯥ ꯀꯨꯝꯕꯤ
ꯑꯣ ꯑꯗꯨꯝ ꯅꯨꯡꯉꯥꯏꯔꯣꯕ ꯅꯣꯏ ꯈꯨꯟꯗꯣ ꯎꯝ ꯀꯩꯅꯣ ꯅꯣꯏ ꯀꯣꯝꯕꯤꯗꯨꯗꯤ ꯍꯧꯖꯤꯛ ꯗ꯭ꯔꯥꯒꯣꯟꯁꯨ ꯌꯣꯟꯗ꯭ꯔꯣ
ꯌꯣꯜꯂꯦ
ꯑꯣ ꯑꯗꯨ ꯐꯥꯝ ꯐꯥꯝ ꯇꯧꯕꯁꯨ ꯐꯥꯝ ꯐꯥꯝ ꯇꯧꯕ ꯈꯣꯠꯄꯁꯨ ꯌꯥꯎꯕꯔꯕ
ꯑꯥ ꯌꯥꯎꯋꯦ ꯐꯥꯝ ꯆꯥꯎꯅꯕꯨꯗꯤ ꯇꯧꯗꯦ ꯑꯗꯨꯝ
ꯑꯣ ꯆꯥ ꯆꯥ ꯆꯥ ꯆꯥ
ꯑꯗꯣꯝꯗꯗꯤ ꯐꯥꯝ ꯌꯥꯝ ꯆꯥꯎ ꯇꯧ ꯇꯧꯔꯝꯗꯧ ꯃꯥꯜꯂꯦ
ꯎꯝ ꯇꯧꯗ꯭ꯔꯤ ꯑꯁꯦ ꯑꯥ ꯍꯧꯖꯤꯛ ꯅꯣꯅꯦ ꯅꯠꯇꯕ ꯈꯧꯄꯨꯝ ꯈꯧꯄꯨꯝ ꯈꯪꯕ꯭ꯔꯥ
ꯑ ꯈꯪꯉꯦ
ꯈꯧꯄꯨꯝ ꯈꯧꯄꯨꯝ ꯑꯗꯨꯋꯥꯏꯗꯗꯤ ꯈꯔꯗꯤ ꯇꯧꯕ ꯃꯥꯜꯂꯦ ꯑꯗꯨ ꯑꯩꯈꯣꯏ ꯀꯩꯅꯣꯗꯗꯤ ꯅꯣꯅꯦꯗꯗꯤ ꯌꯥꯝ ꯀꯩꯅꯣ ꯇꯧꯗꯦꯗ ꯅꯍꯥꯟ ꯍꯧꯖꯤꯛ ꯀꯩꯅꯣ ꯏꯝꯐꯥꯜꯗ ꯃꯥ ꯂꯩꯐꯝꯗꯨ ꯐꯖꯅ ꯈꯪꯗ꯭ꯔꯦ ꯑꯗꯨ ꯑꯩꯈꯣꯏ ꯂꯩꯔꯒ ꯆꯥꯏꯕ ꯃꯣꯏꯗꯤ ꯀꯍꯥꯎ ꯑꯃꯅꯤꯍꯦ ꯌꯥꯝ ꯊꯨꯝꯃꯦꯕ ꯎꯝ ꯍꯣꯏ
ꯑꯗꯨꯒ ꯁꯤ ꯈꯥꯡꯉꯕꯣꯛꯇꯁꯨ ꯑꯃ ꯇꯧꯋꯦꯕ
ꯑꯣ ꯃꯣꯏ ꯃꯣꯏ ꯃꯣꯏ ꯐꯥꯝ ꯂꯩꯕ ꯃꯥꯔꯦ ꯑꯗꯨꯕꯨ ꯃꯐꯝ ꯇꯣꯉꯥꯟ ꯇꯣꯉꯥꯟꯅ ꯀꯩꯅꯣ ꯇꯧꯕ ꯃꯃꯜꯁꯨ ꯑꯗꯨꯝ ꯇꯣꯉꯥꯟ ꯇꯣꯉꯥꯟꯅ ꯇꯥꯏꯔ ꯍꯥꯏꯕꯗꯤ ꯊ꯭ꯔꯤ ꯐꯤꯞꯇꯤ ꯊ꯭ꯔꯤ ꯐꯤꯐꯇꯤ ꯌꯣꯟꯕ ꯌꯥꯎꯋꯦ ꯑꯗꯨꯒ ꯊ꯭ꯔꯤ ꯍꯟꯗ꯭ꯔꯦꯗ ꯌꯣꯟꯕꯁꯨ ꯌꯥꯎꯋꯦ ꯇꯨ ꯐꯤꯐꯇꯤ ꯌꯣꯟꯕꯁꯨ ꯌꯥꯎꯋꯦ ꯃꯣꯏ ꯇꯣꯉꯥꯟ ꯇꯣꯉꯥꯟꯅ ꯎꯝ ꯗꯨꯝ ꯌꯣꯜꯂꯦꯗ ꯃꯣꯏ
ꯑꯃꯨꯛ ꯃꯃꯜ
ꯎꯝ ꯅꯣꯏ ꯑꯗꯨꯋꯥꯏꯗꯗꯤ ꯀꯌꯥ ꯀꯌꯥ ꯄꯤꯅꯩ
ꯑꯩꯈꯣꯏ ꯑꯈꯣꯏ ꯁꯋ꯭ꯥꯏꯗ ꯊ꯭ꯔꯤ ꯐꯤꯐꯇꯤ ꯁꯥꯏꯅ ꯂꯣꯏ ꯌꯣꯜꯂꯦ
ꯑꯣ ꯑꯥ ꯃꯣꯏꯅ ꯀꯩꯅꯣ ꯇꯣꯕꯩ ꯑꯣꯏꯔꯝꯅꯤꯗ ꯃꯣꯏ ꯑꯥ ꯑꯃꯨꯛ ꯂꯧꯔꯒ ꯃꯣꯏꯅ ꯌꯣꯟꯕ ꯐꯗꯤ ꯑꯣꯏꯔꯝꯅꯤꯗ ꯑꯗꯨꯗꯤ ꯃꯣꯏ ꯐꯥꯔꯝꯗꯒꯤ ꯄꯤꯕ ꯀꯥꯡꯕꯨ ꯑꯣꯏꯔꯝ ꯃꯣꯏꯗ
ꯑꯥ
ꯑꯗꯣ ꯃꯥꯔꯀꯦꯇꯩ ꯂꯩꯕꯁꯤꯗꯤ
ꯎꯝ ꯑꯣ ꯑꯣ ꯍꯧꯖꯤꯛ ꯃꯣꯏ ꯊꯥꯏꯂꯦꯟꯗꯒ ꯕꯦꯅꯥꯝꯗꯒ ꯄꯨꯔꯛꯁꯨ ꯌꯥꯎꯋꯦꯕꯀꯣ
ꯑꯗꯨ ꯑꯗꯨꯗꯤ ꯃꯥ ꯃꯥꯁꯦ ꯍꯥꯎꯗꯦꯗ ꯃꯣꯏ ꯃꯣꯏꯒꯤꯁꯦ ꯍꯥꯎꯗꯦꯕ
ꯍꯥꯎꯇꯦ ꯃꯍꯥꯎ
ꯃꯃꯜ ꯈꯨꯠꯇꯥꯡꯗꯨꯒ ꯅꯨꯅꯦꯗ ꯈꯨꯇꯥꯥꯡꯗꯨꯒ ꯂꯨꯄꯥ ꯆꯥꯃꯉꯥ ꯆꯥꯝꯃꯉꯥ ꯄꯤꯅꯦ ꯖꯤꯔꯤꯗ
ꯑꯁ ꯇꯥꯡꯉꯤꯍꯦ ꯑꯗꯣꯝꯗꯗꯤ
ꯂꯩꯕꯒ ꯉꯝꯂꯛꯇ꯭ꯔꯦꯍꯦ ꯆꯥꯅꯤꯡꯗꯤ ꯆꯥꯅꯤꯡꯕ ꯀꯗꯥꯏꯔ ꯀꯅꯥ ꯆꯣꯏꯗꯦꯕ ꯆꯥꯗꯣꯏꯕ ꯑꯗꯨꯕ
ꯎꯝ ꯍꯥꯎꯕ ꯆꯥꯕꯗꯨꯗꯤ ꯌꯥꯝ ꯀꯩꯅꯣ ꯇꯧꯋꯦ ꯑꯗꯨ ꯃꯣꯏ ꯕꯦꯅꯥꯝꯗ ꯊꯥꯗꯦꯟꯗꯒ ꯄꯨꯔꯛꯄꯗꯨꯗꯤ ꯍꯣꯏ ꯊꯨꯝ ꯊꯨꯝꯁꯨ ꯊꯨꯝꯗꯦ ꯃꯃꯜ ꯈꯛꯇꯅꯤ ꯊꯣꯝꯃꯤꯁꯦ
ꯏꯆꯝ ꯆꯝꯃꯝꯗꯧ ꯃꯂꯦ
ꯎꯝ ꯍꯥꯎꯗꯦꯕ ꯉꯁꯤ ꯀꯥꯏ ꯆꯠꯀꯅꯤ ꯑꯗꯨꯝ ꯌꯨꯝ ꯀꯩꯅꯣ ꯇꯧꯒꯗ꯭ꯔꯥ ꯂꯩꯒꯗ꯭ꯔꯥ
ꯍꯥꯥ
ꯑꯣ ꯑꯣꯐꯤꯁꯇ ꯆꯠꯀꯅꯦꯕ
ꯑꯣꯐꯤꯁ ꯍꯥꯏꯗꯤ ꯀꯩ ꯑꯣꯐꯤꯁ ꯅꯣꯕ
ꯇꯥꯕ꯭ꯔꯥ
ꯑ ꯇꯥꯏ
ꯑꯣꯐꯤꯁ ꯑꯣꯐꯤꯁ ꯍꯥꯏꯗꯤ
ꯕꯦꯡꯗ ꯆꯠꯀꯅꯤꯕ
ꯑꯣ ꯕꯦꯡ ꯕꯦꯡꯅ ꯊꯕꯛ ꯇꯧꯕ꯭ꯔꯣꯕ
ꯑꯥ ꯇꯧꯋꯦ
ꯑꯣ ꯑꯁ ꯑꯗꯨꯗꯤ ꯇꯣꯂꯣꯞ ꯐꯖꯟ ꯑꯗꯨꯝ ꯆꯥꯔꯝꯒꯅꯤ ꯍꯦ
ꯑꯥ
ꯑꯣ ꯑꯦꯁ ꯕꯤ ꯑꯥꯏ ꯔꯕ
ꯅꯠꯇꯦ ꯐꯤꯅꯣ ꯄꯦꯃꯦꯟ ꯑꯅ
ꯑ ꯑꯁ ꯐꯤꯅꯣ ꯑꯩ ꯑ ꯀꯩꯅꯣ ꯀꯌꯥ ꯆꯠꯅꯗꯕꯒꯤꯔꯣ ꯀꯌꯥ ꯈꯪꯗꯦꯅꯦ ꯑꯩꯗꯤ ꯁꯤꯔꯣꯝꯗꯗꯤ ꯂꯩꯇꯦꯅꯦ
ꯑ ꯍꯟꯇꯛ ꯀꯨꯏꯅꯕꯨꯗꯤ ꯀꯣ ꯂꯣꯟꯁ ꯇꯧꯕ ꯀꯨꯏꯗ꯭ꯔꯤꯑꯕ
ꯑꯣ ꯑꯣ ꯑꯅꯧꯕ ꯑꯣꯏꯕꯒꯤ ꯑꯣꯏꯔꯝꯅꯤꯗ
ꯑꯥ
ꯎꯝ ꯐꯖꯅ ꯀꯩꯅꯣ ꯇꯧꯕ ꯃꯥꯜꯂꯦꯗ ꯑꯗꯣ ꯂꯣꯟ ꯀꯩꯀꯥꯁꯨ ꯑꯗꯨꯝ ꯄꯤꯕ꯭ꯔꯣꯕ
ꯑꯥ ꯂꯣꯟ
ꯑꯣ ꯌꯥꯏ ꯌꯥꯏ
ꯁꯦꯂꯔꯤꯗꯤ ꯀꯌꯥ ꯀꯌꯥ ꯁꯥꯕꯤꯕ꯭ꯔꯣ
ꯍꯥꯥ
ꯇ꯭ꯋꯦꯟꯇꯤ ꯐꯥꯏꯚꯇꯒꯤ ꯍꯧꯋꯦꯕ
ꯑꯣ ꯌꯥꯏꯅꯦ ꯑꯗꯨꯗꯤ
ꯑꯥ
ꯑꯗꯨꯝ ꯑꯗꯨꯝ ꯆꯠꯂꯦ ꯅꯨꯡꯇꯤꯒꯤ ꯁꯟꯗꯦ ꯁꯟꯗꯦ ꯁꯟꯗꯦ ꯈꯛꯇ
ꯑꯣ ꯀꯁꯇꯃꯔꯁꯤ ꯌꯥꯝꯔꯝꯒꯅꯤ ꯌꯥ ꯌꯥꯝꯃꯕꯣ
ꯑ ꯈꯔ ꯑꯗꯨꯝ ꯌꯥꯝ
ꯎꯝ ꯌꯥꯏꯅꯦ ꯍꯣꯏꯁꯨ ꯑꯗꯨꯝ ꯍꯥꯡꯕ ꯌꯥꯅꯤꯅꯦ ꯑꯗꯨꯗꯤ ꯑꯣꯟꯂꯥꯏꯟꯗꯒ ꯑ ꯑꯣꯟꯂꯥꯏꯟꯗꯒ ꯍꯥꯡꯕ ꯌꯥꯔꯝꯃꯣꯏꯅꯦ
ꯑꯧ
ꯍꯜꯂꯣ ꯍꯜꯂꯣ